ꯍꯜꯂꯣ
ꯍꯜꯂꯣ
ꯑꯥ ꯇꯥꯔꯦꯒꯣ ꯍꯣꯢ ꯇꯥꯏꯌꯦ
ꯍꯣꯏ ꯇꯥꯌꯦ ꯇꯌꯦ ꯐꯖꯅ ꯇꯥꯢꯌꯦ
ꯑꯣ ꯀꯩꯗꯧꯔꯤꯅꯣ
ꯑꯁ ꯀꯩꯁꯨ ꯇꯧꯗꯦꯗ ꯑꯗꯨꯝ ꯐꯝꯂꯒ ꯂꯩꯌꯦ ꯅꯪꯗꯤ
ꯑꯦ ꯑꯩꯁꯨ ꯏꯔꯨ ꯏꯔꯨꯊꯣꯛꯑꯒ ꯋꯥꯛꯀꯤꯡ ꯆꯠꯂꯤ ꯁꯤꯗ
ꯋꯥꯛꯀꯤꯡ ꯆꯠꯂꯤꯌꯦ ꯍꯧꯖꯤꯛ
ꯍꯣꯏ
ꯀꯅ ꯀꯅꯥꯅꯣ
ꯏꯊꯟꯗꯅꯤꯗ
ꯑꯣ ꯑꯠꯆꯥ
ꯁꯥꯕꯒꯤ ꯃꯅꯨꯡꯗ ꯂꯩꯅꯤꯡꯗꯕ ꯃꯄꯥꯟꯗ ꯑꯗꯨꯝ ꯋꯥꯛꯀꯤꯡ ꯆꯠꯂꯤ ꯀꯅꯥ ꯀꯅꯥ ꯂꯩꯒꯦ ꯅꯪꯗꯤ
ꯑꯩꯗꯤ ꯍꯧꯖꯤꯛꯇꯤ ꯌꯨꯝꯗ ꯂꯩꯌꯦꯕꯀꯣ
ꯑꯥ
ꯑꯗꯨ ꯑꯩꯈꯣꯏ ꯐꯦꯃꯤꯂꯤ ꯃꯤ ꯑꯩ ꯑꯩꯒ ꯍꯥꯏꯔꯗꯤ ꯃꯤ
ꯎꯝ ꯑꯍꯨꯝ ꯃꯔꯤ ꯂꯩꯌꯦ ꯑꯩꯈꯣꯏ
ꯑꯣ ꯍꯣ ꯍꯣꯏ ꯏꯃꯥ ꯏꯃꯥ ꯏꯄꯥꯁꯨ ꯂꯩꯕ꯭ꯔꯣ
ꯂꯩꯌꯦ ꯍꯣꯏ
ꯑꯣ ꯏꯃꯥ ꯏꯄꯥ ꯑ ꯀꯩꯅꯣ ꯑꯍꯟ ꯌꯥꯝ ꯑꯣꯏꯔꯕꯣ ꯅꯠꯇ꯭ꯔꯒ
ꯌꯥꯝ ꯌꯥꯝ ꯑꯍꯟꯗꯤ ꯑꯣꯏꯗ꯭ꯔꯤꯌꯦ ꯃꯣꯏꯗꯣ
ꯑꯥ
ꯆꯍꯤꯗꯣ ꯐꯣꯔꯇꯤ ꯇꯨ ꯐꯤꯐꯇꯤ ꯑꯗꯨ ꯔꯦꯟꯖꯑ ꯂꯩ ꯃꯥꯜꯂꯦ
ꯑꯣ ꯑꯣ ꯑꯩ ꯏꯃꯥ ꯏꯄꯥꯒ ꯆꯞ ꯃꯥꯟꯅꯩꯅꯦ ꯑꯗꯨꯗꯤ
ꯑꯥ ꯃꯌꯥꯝ ꯃꯅꯥꯅꯤ ꯌꯥꯝ ꯑꯍꯟꯗꯤ ꯑꯣꯏꯗ꯭ꯔꯤꯌꯦ
ꯑꯣ ꯑꯩ ꯏꯄꯥꯁꯨ ꯐꯤꯐꯇꯤ ꯑꯗꯨꯒꯤ ꯆꯥꯡꯗ ꯂꯩꯕ ꯃꯥꯜꯂꯦ ꯏꯃꯥꯅ ꯐꯣꯔꯇꯤ ꯐꯥꯏꯚ ꯑꯥ ꯏꯃꯥꯅ ꯐꯣꯔꯇꯤ ꯐꯥꯏꯚꯒꯨꯝꯕ
ꯑꯆꯥ
ꯑꯗꯨ ꯂꯩꯌꯦ ꯅꯣꯏ ꯅꯆꯤꯟ ꯅꯅꯥꯎꯗꯤ ꯀꯌꯥ ꯂꯩꯒꯦ
ꯑꯩꯈꯣꯏꯔꯣ ꯑꯩꯈꯣꯏꯗꯤ ꯈꯔ ꯌꯥꯝꯃꯦ ꯑꯩꯈꯣꯏꯗꯣ ꯅꯨꯄꯤ ꯅꯨꯄꯥꯅ ꯁꯚꯦꯟ ꯑꯗꯨꯒ ꯅꯨꯄꯤꯅ ꯑꯅꯤ ꯑꯗꯨꯒ ꯑꯗꯨꯒ ꯏꯃꯥ ꯃꯄꯥ
ꯑꯣ ꯅꯅꯥꯎ ꯅꯨꯄꯥ
ꯎꯝ
ꯑꯣ ꯍꯥꯏꯕꯗꯤ ꯅꯨꯄꯥ ꯁꯦꯚꯦꯟ
ꯍꯣꯢ ꯅꯨꯄꯥ ꯁꯦꯚꯦꯟ ꯑꯥ
ꯑꯣ ꯑꯗꯨꯒ ꯅꯨꯄꯤ ꯑꯅꯤ
ꯍꯣꯏ
ꯑꯣ ꯑꯗꯨꯗꯤ ꯑꯩ ꯑꯩꯈꯣꯏꯗꯒꯤ ꯈꯤꯇꯪ ꯍꯦꯜꯂꯤꯅꯦ ꯑꯩꯈꯣꯏꯁꯨ ꯑꯉꯥꯡ ꯌꯥꯝꯕꯅꯦ
ꯑꯣ ꯑꯠꯆꯥ ꯑꯠꯆꯥ ꯑꯩꯈꯣꯏꯅ ꯈꯔ
ꯍꯣꯏ ꯅꯪꯅ ꯀꯩꯅꯣ ꯍꯦꯜꯂꯦ ꯑꯃ ꯍꯦꯜꯂꯦ
ꯑꯃ ꯈꯛꯇꯥ
ꯑ ꯑꯩꯈꯣꯏꯁꯨ ꯃꯥꯄꯟꯅꯦ ꯅꯤꯄꯥꯜ ꯍꯥꯏꯕ ꯅꯤꯄꯥꯜ
ꯑꯣ ꯑꯠ ꯑꯠꯆꯥ ꯑꯗꯨꯗꯤ ꯃꯥꯟꯅꯒꯗꯧꯔꯦꯅꯦ
ꯑꯣ ꯑꯩꯅ ꯑꯩꯈꯣꯏꯅ ꯑꯩꯅ ꯑꯩꯈꯣꯏꯅ ꯅꯨꯄꯥ ꯇꯔꯨꯛ ꯑꯗꯨꯒ ꯅꯨꯄꯤ ꯑꯅꯤ
ꯑꯠꯆꯥ
ꯅꯤꯄꯥꯜꯅꯤꯅ
ꯍꯣꯏ
ꯎꯝ ꯑꯗꯨ ꯏꯃꯥ ꯏꯄꯥ ꯏꯃꯥ ꯏꯄꯥ ꯌꯥꯎꯔꯒ ꯃꯤ ꯇꯔꯥ ꯐꯦꯃꯤꯂꯤꯗ
ꯑꯣ ꯑꯗꯨꯗꯤ ꯂꯣꯡ ꯍꯣꯡꯈ꯭ꯔꯕ ꯃꯤ ꯈꯔꯁꯨ ꯌꯧꯔꯝꯅꯤꯅꯦ
ꯍꯣꯏ ꯑꯩ ꯑꯌꯥꯝꯕ ꯑꯃ ꯂꯧꯍꯣꯡꯈ꯭ꯔꯦꯅ ꯃꯆꯥ ꯑꯅꯤ ꯂꯩꯔꯦ
ꯎꯝ
ꯃꯆꯥ ꯑꯅꯤ ꯅꯨꯄꯤ ꯍꯣꯏ ꯂꯨꯍꯣꯡꯕꯗꯤ ꯑꯃꯈꯛꯇꯅꯦ ꯑꯩ ꯑꯌꯥꯝꯕꯗꯣ ꯑꯗꯨ ꯈꯛꯇꯅꯤ
ꯑꯆꯥ ꯅꯪꯅ ꯁꯦꯀꯦꯟꯗ ꯂꯩꯕ꯭ꯔꯣ
ꯍꯣꯏ ꯑꯩꯅ ꯁꯦꯀꯦꯟꯗꯅꯤ
ꯑꯣ ꯑꯆꯥ ꯑꯆꯥ
ꯎꯝ ꯃꯥ ꯃꯆꯥꯗꯨ ꯅꯨꯄꯤꯅ ꯑꯍꯟ ꯎꯝ ꯀꯩꯅꯣ ꯎꯝ ꯃꯗꯨ ꯑꯥ ꯑꯗꯨꯏ ꯃꯈꯥꯗ ꯑꯗꯨ ꯅꯨꯥꯗ ꯅꯨꯄꯥ ꯅꯨꯄꯥ ꯃꯆꯥ ꯑꯅꯤ ꯑꯅꯤ ꯑꯉꯥꯡ ꯑꯅꯤ ꯂꯩꯔꯦ ꯍꯥꯏꯕ ꯑꯩꯅ ꯍꯥꯏꯕꯗꯤ
ꯑꯣ ꯑ ꯑꯣ ꯍꯣ ꯍꯣꯏ ꯈꯪꯉꯦ ꯑꯗꯨꯗꯤ ꯅꯪꯅ ꯅꯦꯛꯁ ꯇꯥꯔꯅꯤꯅꯦ
ꯍꯣꯏꯅꯦ ꯑꯗꯨꯁꯨ ꯐꯤꯕꯝꯅ ꯌꯥꯗ꯭ꯔꯤꯅꯦ ꯍꯧꯖꯤꯛꯇꯤ
ꯅꯤꯌꯣꯝ ꯅꯤꯌꯣꯝꯗꯤ ꯅꯦꯛꯁꯅꯤꯅꯦ ꯅꯪ ꯅꯪꯅ
ꯍꯣꯏ ꯍꯣꯏ ꯅꯦꯛꯁꯅꯦ ꯅꯤꯌꯣꯝꯗꯤ ꯍꯣꯏ ꯍꯣꯏ ꯌꯥꯝ ꯆꯨꯝꯃꯦ ꯅꯪꯅ ꯍꯥꯏꯕꯗꯣ
ꯅꯤꯌꯣꯝ ꯅꯤꯌꯣꯝꯗꯤ ꯑꯗꯨꯃꯥꯏꯅ ꯇꯧꯕꯅꯤꯅꯦ ꯑꯩꯈꯣꯏꯒꯤꯗꯤ ꯅꯤꯌꯣꯝꯅꯦ ꯑꯗ ꯑꯗꯨ ꯅꯣꯏꯒꯤꯗꯤ ꯈꯪꯗꯦ ꯑꯩꯈꯣꯏꯒꯤꯗꯤ ꯅꯤꯌꯣꯝꯗꯤ ꯑꯗꯨꯅꯦꯕ
ꯍꯣꯏ ꯑꯩꯈꯣꯏ ꯁꯨꯅꯤꯗ ꯅꯪꯁꯨ ꯖꯤꯂꯤꯌꯥꯟꯂꯣꯡꯅꯤꯅ ꯑꯗꯨꯝ ꯃꯅꯩꯗ ꯎꯝ
ꯑꯗꯨꯗꯤ ꯑꯩꯈꯣꯏꯒꯤ ꯃꯥꯅꯨ
ꯎꯝ ꯑꯗꯨ ꯅꯪꯗꯤ ꯀꯌꯥ ꯁꯨꯕꯅꯣ
ꯑꯩꯗꯤ ꯃꯉꯥꯗ ꯂꯩꯕꯅꯦ
ꯃꯉꯥꯗ ꯑꯗꯨꯗꯤ ꯑꯗꯨꯝ ꯅꯨꯡꯉꯥꯏꯕ ꯀꯩꯅꯣꯗ ꯂꯩꯅꯦ ꯅꯨꯡꯉꯥꯏꯕ ꯃꯐꯝꯗ ꯂꯩꯌꯦꯅꯦ ꯍꯥꯏꯕꯗꯤ
ꯍꯣꯏ ꯍꯣꯏ ꯑꯗꯨꯒꯨꯝꯕꯗ ꯑꯗꯨꯒꯨꯝꯕꯗ ꯂꯩꯌꯦ ꯑꯩꯈꯣꯏꯗꯤ ꯌꯥꯝ ꯑꯍꯥꯟꯁꯨ ꯑꯣꯏꯗꯕ ꯌꯥꯝ ꯑꯉꯥꯡꯁꯨ ꯑꯣꯏꯗꯕꯀꯣ
ꯑꯥ ꯌꯨꯝꯒꯤ ꯊꯧꯗꯥꯡ ꯌꯨꯝꯒꯤ ꯊꯧꯗꯥꯡ ꯂꯧꯕꯗ ꯑꯗꯨꯝ ꯅꯪꯁꯦ ꯌꯥꯝ ꯌꯧꯗꯦꯕ
ꯑ
ꯃꯊꯛꯀꯤꯁꯨ ꯃꯊꯛꯀꯤꯁꯨ ꯃꯤ ꯈꯔ ꯂꯩꯌꯦ ꯃꯈꯥꯗ ꯁꯨꯕꯤ ꯈ꯭ꯔ ꯂꯩ ꯅꯪꯗꯤ ꯃꯌꯥꯏꯗꯅꯦ ꯋꯥ ꯅꯨꯡꯉꯥꯏꯕꯗꯣ
ꯆꯨꯝꯃꯦ ꯆꯨꯝꯃꯦ ꯆꯨꯝꯃꯦ ꯆꯨꯝꯃꯦ ꯅꯪ ꯍꯥꯏꯕꯗꯣ ꯐꯖꯅ ꯆꯨꯝꯃꯦ
ꯎꯝ ꯎꯝ ꯍꯣꯏ ꯍꯥꯏꯕꯗꯤ ꯌꯨꯝꯗ ꯑꯍꯟ ꯈꯣꯏꯁꯦ ꯑꯗꯨꯝ ꯌꯨꯝꯒꯤ ꯋꯥꯈꯜ ꯑꯗꯨꯝ ꯈꯜꯂꯦꯕ
ꯃꯥꯅꯦ ꯃꯥꯅꯦ
ꯃꯣꯏꯒꯤ ꯎꯝ ꯃꯣꯏꯒꯤ ꯃꯆꯤꯟ ꯃꯅꯥꯎꯒꯤ ꯃꯃꯥ ꯃꯄꯥꯒꯤ ꯑꯗꯨꯝ ꯈꯜꯂꯦꯕ
ꯃꯥꯅꯦ ꯃꯥꯅꯦ ꯃꯣꯏꯅ ꯈꯟꯈ꯭ꯔꯦꯕ ꯑꯩꯈꯣꯏꯗꯤ ꯑꯩꯈꯣꯏꯁꯨ ꯈꯟꯕꯗꯤ ꯈꯜꯂꯦ ꯑꯗꯨ ꯃꯣꯏꯒꯤ ꯃꯣꯏꯅ ꯑꯃꯨꯛ ꯃꯣꯏꯅ ꯈꯥꯟꯕ ꯑꯗꯨꯒꯤ ꯂꯦꯕꯦꯜꯗꯤ ꯌꯧꯗꯦꯕꯀꯣ ꯑꯩꯈꯣꯏꯗꯤ
ꯑꯥ
ꯅꯠꯇ꯭ꯔꯣ
ꯀꯩꯅꯣ ꯎꯝ ꯆꯨꯝꯃꯦ ꯌꯨꯝ ꯌꯨꯝꯒꯤꯁꯨ ꯆꯠꯂꯦꯗ ꯑꯗꯨꯗꯣ ꯌꯨꯝ ꯌꯨꯝꯗꯁꯨ ꯀꯣ ꯍꯥꯏꯕꯗꯤ ꯃꯌꯥꯝꯕ ꯈꯣꯏ ꯃꯆꯦ ꯑꯩꯈꯣꯏꯅ ꯌꯥꯝ ꯈꯟꯕꯤꯗꯕ ꯑꯗꯨꯝ ꯃꯅꯥꯎ ꯑꯩꯈꯣꯏꯅ ꯑꯗꯨꯝ ꯌꯥꯝ ꯈꯟꯕꯤꯕ ꯌꯨꯝ__ ꯑꯗꯨꯨ ꯂꯩꯔꯤꯗ ꯌꯨꯝ ꯌꯨꯝꯒꯤ ꯀꯩꯅꯣ ꯂꯩꯔꯤꯗ ꯑꯗꯨ ꯌꯨꯝ ꯌꯨꯝꯒꯤ ꯃꯈꯥ ꯃꯈꯥꯁꯨ ꯄꯣꯜꯂꯦꯕ
ꯍꯣꯏ ꯍꯣꯏ ꯍꯣꯏ ꯆꯨꯝꯃꯣ ꯆꯨꯝꯃꯣꯏ ꯋꯦꯗꯔꯗꯤ ꯀꯃꯥꯏꯅ ꯇꯧꯔꯤꯒꯦ ꯅꯣꯏꯔꯣꯝꯗ
ꯑꯩ ꯀꯩꯅꯣꯗ ꯂꯥꯛꯈ꯭ꯔꯦ ꯇꯝꯄꯥꯛꯂꯣꯝꯗ ꯂꯥꯛꯈ꯭ꯔꯦ ꯅꯍꯥꯟ ꯅꯍꯥꯟ ꯂꯩꯕꯗꯣ ꯑꯩ ꯑꯃꯨꯛꯀ ꯒꯥꯔꯤꯗ ꯂꯥꯛꯈ꯭ꯔꯦꯕ ꯆꯣꯞꯄꯔ ꯉꯥꯏ ꯗꯦꯠ ꯗꯦꯠ ꯀꯩꯅꯣꯗ ꯇ꯭ꯋꯦꯟꯇꯤ ꯁꯤꯛꯁꯇ ꯂꯥꯛ__ ꯄꯅꯦ ꯗꯦꯠ ꯇ꯭ꯋꯦꯟꯇꯤ ꯁꯤꯛꯁꯇ
ꯑꯗꯨꯗ ꯀꯃꯥꯏꯅ ꯂꯩꯒꯦꯅ ꯅꯣꯏ ꯔꯤꯂꯦꯇꯤꯞꯀꯨꯝꯕ ꯂꯩꯕ꯭ꯔꯣ ꯑꯗꯨꯗ
ꯑꯩ ꯏꯅꯥꯎꯅꯨꯄꯥꯒ ꯕꯔꯥ ꯂꯩꯌꯦ
ꯑꯆꯥ
ꯏꯅꯥꯎꯅꯨꯄꯥ ꯀꯣꯂꯦꯖ ꯀꯥꯒꯗꯧꯕ ꯂꯩꯕꯀꯣ ꯃꯥꯥꯉꯣꯟꯗ ꯍꯧꯗ꯭ꯔꯤ ꯃꯥꯁꯨ ꯉꯥꯏꯔꯤ ꯀꯣꯂꯦꯖ ꯃꯣꯏ ꯑꯦꯠꯃꯤꯁꯟ ꯂꯣꯏꯔꯦ ꯀꯥꯎꯟꯁꯤꯂꯤꯡꯒꯨꯝꯕ ꯑꯗꯨꯝ ꯂꯣꯏꯔꯦ ꯃꯣꯏ ꯖꯨꯂꯥꯏ ꯑꯗꯨꯋꯥꯏꯗ ꯍꯧꯗꯧ ꯃꯥꯜꯂꯦ ꯐꯥꯔꯁ ꯋꯤꯛ ꯑꯗꯨꯋꯥꯏꯗ
ꯗꯤ ꯑꯦꯝꯗꯔꯣ
ꯍꯣꯢ ꯗꯤ ꯑꯦꯝꯗꯅꯤ
ꯁꯥꯏꯟꯁꯣ ꯑꯔꯠꯁ ꯑꯣ ꯀꯃꯔꯁ ꯔꯣ ꯅꯣꯢ
ꯃꯥꯗꯨ ꯁꯥꯏꯟꯁꯅꯦ
ꯑꯆꯥ ꯖꯨꯂꯣꯖꯤꯗ
ꯎꯝ
ꯑꯠꯆꯥ
ꯅꯪ ꯎꯝ ꯎꯝ ꯎꯝ ꯅꯪ ꯅꯍꯥꯟ ꯍꯧꯖꯤꯛ ꯆꯨꯗꯦꯗ ꯅꯣꯡ ꯑꯗꯨꯝ ꯍꯥꯡꯉꯤ ꯑꯗꯨꯝ ꯐꯖꯩ ꯋꯦꯗꯔꯗꯤ
ꯑꯌꯨꯛꯗꯤ ꯀꯃꯥꯏꯅ ꯇꯧꯒꯦ
ꯑꯌꯨꯛꯇ ꯑꯗꯨꯝ ꯋꯦꯗꯔ ꯅꯨꯡꯉꯥꯏ ꯑꯌꯨꯛꯇ ꯑꯁ ꯌꯥꯝ ꯀꯩꯅꯣ ꯌꯥꯝ ꯉꯜꯂꯤꯗ ꯌꯥꯝ ꯊꯤ ꯅꯨꯡꯉꯥꯏꯗ ꯋꯦꯗꯔꯗꯤ
ꯑꯣ
ꯅꯪ ꯅꯍꯥꯟ ꯋꯥꯆꯦꯞ ꯋꯥꯆꯦꯞ ꯂꯤꯡ ꯑꯃ ꯊꯥꯔꯛꯄꯗꯣ
ꯍꯣꯏ
ꯑꯗꯨꯗꯨ ꯑꯦꯛꯖꯥꯝꯒꯨꯝꯕ ꯍꯥꯏꯕꯗꯤ ꯖꯣꯕꯀꯤ ꯑꯗꯨꯝ ꯑꯣꯏꯕ ꯃꯥꯜꯂꯦꯀꯣ ꯊꯕꯛꯀꯤ
ꯍꯣꯏ ꯍꯣꯏ ꯊꯕꯛꯀꯤꯅꯤ ꯊꯕꯛꯀꯅꯤ ꯑꯗꯣ ꯍꯥꯏꯕꯗꯤ ꯒꯣꯔꯃꯦꯟ ꯖꯣꯕꯀꯤꯀꯣ
ꯎꯝ
ꯑꯩꯈꯣꯏꯒꯤ ꯔꯤꯂꯦꯇꯦꯠ ꯑꯣꯏꯕ ꯅ꯭ꯌꯨꯁꯄꯦꯄꯔ ꯃꯦꯟꯂꯤ ꯅ꯭ꯌꯨꯁ ꯅ꯭ꯌꯨꯁꯄꯦꯄꯔꯅꯤ ꯅ꯭ꯌꯨꯁꯄꯦꯄꯔꯗꯣ ꯁꯥꯉꯥꯢ ꯑꯦꯟ ꯍꯤꯟꯗꯨꯗꯣ
ꯑꯥ
ꯏꯟꯗꯤꯌꯥꯗ ꯋꯥꯟ ꯑꯣꯐ ꯗ ꯐꯦꯃꯥꯁ ꯅ꯭ꯌꯨꯁꯄꯦꯄꯔ ꯍꯥꯏꯗꯨ ꯍꯥꯏ ꯍꯥꯏꯕ ꯇꯥꯔꯦ ꯑꯗꯨꯒꯤꯗꯣ ꯗ ꯑꯗꯨꯗꯣ ꯅꯨꯡꯇꯤ ꯐꯪꯅꯦꯕꯀꯣ ꯑꯗꯨ ꯑꯗꯨꯒꯤ ꯋꯥꯆꯞ ꯂꯤꯡꯗ
ꯎꯝ ꯎꯝ ꯎꯝ
ꯑꯗꯨ ꯅꯨꯡꯉꯥꯏꯕ ꯑꯩꯗꯤ ꯊ꯭ꯔꯤ ꯏꯌꯔꯁ ꯀꯨꯝꯕ ꯐꯣꯂꯣ ꯇꯧꯈ꯭ꯔꯦ ꯑꯗꯨ ꯋꯥꯆꯞ ꯔꯨꯗꯣ
ꯎꯝ
ꯍꯧꯖꯤꯛꯅ ꯐꯣꯔ ꯢꯌꯔꯁꯁꯨ ꯌꯧꯔꯅꯤ
ꯎꯝ ꯑꯩꯁꯨ ꯑꯗꯨꯝ ꯌꯥꯎꯅꯤꯡꯕ ꯌꯥꯎꯅꯤꯡꯕ ꯅꯪꯉꯣꯟꯗ ꯂꯤꯡ ꯊꯥꯔꯛꯑꯣ ꯍꯥꯏꯕꯗꯣ
ꯑꯣ ꯌꯥꯎꯈ꯭ꯔꯦꯀꯣ ꯅꯪ
ꯆꯪꯗ꯭ꯔꯤ ꯑꯩꯅ ꯀꯩꯅꯣ ꯑꯩ ꯎꯗ꯭ꯔꯦꯕ ꯉꯁꯥꯏꯗꯣ ꯍꯧꯖꯤꯛ ꯉꯁꯥꯏ ꯈꯛ ꯇ ꯎꯕ ꯅꯪꯒꯤ ꯏꯁꯇꯦꯇꯁ ꯊꯝꯕꯗꯣ ꯇ꯭ꯔꯥꯏ ꯇꯧꯔꯒ ꯆꯪꯕ ꯌꯥꯗꯕ ꯅꯪꯒꯤꯗꯣ ꯑꯗꯨꯅꯦ ꯅꯪ ꯅꯪꯉꯣꯟꯗ
ꯀꯔꯤ ꯑꯣꯏꯕ ꯎꯝ ꯀꯔꯤ ꯑꯣꯏꯖꯠꯅꯣꯅꯦ ꯑꯩꯒꯤ ꯏꯁꯇꯦꯇꯁꯗꯒꯤ ꯃꯤ ꯑꯦꯔꯥꯡ ꯃꯤ ꯈꯔ ꯌꯧꯗꯤ ꯌꯧꯕ ꯃꯤ ꯁꯤꯛꯁꯇꯤꯟ ꯁꯚꯦꯟꯇꯤꯒꯨꯝꯕꯗꯤ ꯌꯧꯋꯦꯕꯀꯣ
ꯎꯝ
ꯅꯪꯅ ꯌꯥꯎꯕ ꯌꯥꯗꯦ ꯍꯥꯏ ꯀꯔꯤ ꯇꯧꯕꯅꯣ ꯃꯤ ꯈꯔꯁꯨ ꯍꯥꯏꯗꯤ ꯍꯥꯏꯌꯦꯕ ꯂꯤꯡꯗꯣ ꯁꯤꯌꯔ ꯇꯧꯕꯤꯔꯛꯑꯣ ꯍꯥꯏꯅꯀꯣ
ꯑꯥ
ꯑꯗꯨ ꯑꯁꯤ ꯁꯇꯦꯇꯥꯁ ꯍꯥꯞꯕꯗꯣ ꯌꯥꯎꯕ ꯌꯥꯗꯦ ꯂꯤꯡꯁꯤꯌꯔꯗ ꯇꯧꯕꯤꯔꯣ ꯅꯪꯅ ꯍꯥꯏꯕꯒꯨꯝꯅ ꯈꯔ ꯍꯥꯏꯌꯦꯕ ꯑꯗꯣ ꯃꯤ ꯈꯔ ꯗꯥꯏꯔꯦꯛ ꯌꯧꯕꯗꯤ ꯌꯧꯕ
ꯑꯥ ꯅꯪ ꯋꯥꯆꯦꯞ ꯚꯔꯖꯟꯗꯨ ꯀꯔꯝꯕ ꯄꯥꯏꯕ꯭ꯔꯥ ꯋꯥꯠꯆꯦꯞ ꯇꯣ ꯕꯤꯖꯤꯅꯦꯁ ꯑꯦꯀꯥꯎꯟꯔꯣ
ꯅꯠ ꯅꯠ ꯑꯩ ꯋꯥꯆꯞ ꯅꯝꯕꯔ ꯑꯩ ꯋꯥꯆꯞ ꯑꯅꯤ ꯄꯥꯏꯕꯅꯦ
ꯑꯣ
ꯑꯃꯅ ꯑꯃꯅ ꯋꯥꯆꯞ ꯀꯣ ꯑ ꯑꯃꯅ ꯋꯥꯆꯞ ꯕꯤꯖꯤꯅꯦꯁ ꯀꯣ ꯑꯅꯤ ꯄꯥꯏ ꯌꯥꯏ
ꯈꯪꯗꯦ ꯑꯗꯨꯝ ꯃꯤ ꯈꯔꯒꯤꯁꯨ ꯑꯗꯨꯝ ꯆꯪꯕ ꯌꯥꯗꯕ ꯑꯗꯨꯝ ꯂꯩꯌꯦ꯫ ꯑꯗꯨꯒꯨꯝꯕ ꯂꯤꯡꯛꯗꯣ ꯈꯪꯗꯦ ꯇꯦꯛꯅꯤꯀꯦꯜ ꯄ꯭ꯔꯣꯕ꯭ꯂꯦꯝ ꯑꯣꯏꯕ ꯃꯥꯜꯂꯦ
ꯃꯥꯂꯦ ꯃꯥꯂꯦ ꯍꯣꯏ
ꯎꯝ꯫ ꯆꯥꯛ ꯌꯦꯟꯁꯥꯡꯗꯤ ꯊꯣꯡꯕ꯭ꯔꯣ
ꯆꯥꯛ ꯌꯦꯟꯁꯥꯡ ꯔꫭ ꯑꯩꯗꯤ ꯊꯣꯡꯕ ꯌꯥꯎꯗꯦ ꯑꯗꯨ ꯃꯣꯏ ꯑꯩ ꯑꯥ ꯑꯦ ꯑꯩꯒꯤ ꯁꯤꯁꯇꯔꯅꯦ ꯑꯗꯨꯒ ꯏꯃꯥ ꯃꯣꯏ ꯒꯂꯩꯑꯦ
ꯑꯣ ꯌꯥꯝ ꯅꯨꯡꯉꯥꯏꯔꯤꯅꯦ ꯅꯪꯗꯤ
ꯑꯁ ꯉꯁꯤꯗꯤ ꯊꯕꯛ ꯈꯔ ꯁꯨꯕꯅꯤꯍꯦ ꯑꯗꯨꯒꯤꯅꯤꯗ
ꯑꯣ ꯍꯣ ꯊꯕꯛ ꯆꯠꯄ꯭ꯔꯣ ꯉꯁꯤ
ꯍꯣꯏ
ꯑꯣ ꯀꯩ ꯊꯕꯛꯅꯣ
ꯑꯁ ꯑꯩꯈꯣꯏꯒꯤꯗꯤ ꯏꯟꯁꯥꯡ ꯅꯥꯄꯤꯒꯤ ꯐꯥꯔꯝ ꯈꯜ ꯐꯥꯔꯝ ꯈꯔ ꯂꯩꯑꯦꯕꯀꯣ ꯑꯗꯨꯒꯤꯗꯣ ꯁꯦꯝꯗꯣꯛꯄ
ꯑꫭ ꯍꯣ ꯅꯥꯄꯤ ꯎꯝ ꯅꯠ